ꯑꯥ ꯑꯁ ꯍꯧꯒꯠꯇ꯭ꯔꯤꯌꯦ ꯅꯪꯗꯤ
ꯑꯩꯗꯤ ꯉꯁꯥꯏ ꯍꯧꯒꯠꯂꯦꯗ
ꯑꯣ ꯅꯪꯗꯤ ꯌꯥꯝ ꯌꯥꯍꯥꯎ ꯉꯜꯂꯤꯅ
ꯍꯣꯏ ꯑꯁꯤꯗꯗꯤ ꯅꯨꯃꯤꯠ ꯉꯟꯅ ꯊꯣꯛꯄꯀꯣ ꯎꯝ ꯄꯨꯡ ꯃꯉꯥ ꯄꯨꯡ ꯃꯉꯥ ꯇꯥꯗꯔꯤ ꯉꯩꯗ ꯉꯥꯡꯅ
ꯑꯗꯣ ꯉꯟꯅ ꯍꯧꯒꯠꯂꯒ ꯀꯔꯤ ꯀꯔꯤ ꯊꯕꯛ ꯇꯧꯔꯕꯣ
ꯉꯟꯅ ꯍꯧꯒꯠꯂꯒ ꯕ꯭ꯔꯁ ꯇꯧꯔꯒ
ꯍ ꯍꯥ
ꯊꯣꯡꯉꯦ
ꯎꯝ
ꯉꯟꯅ ꯍꯧꯒꯠꯂꯒ
ꯆꯥꯛ ꯆꯥꯛ ꯊꯣꯡꯕ ꯂꯣꯏꯔꯕꯣ
ꯆꯥꯛ ꯊꯣꯡꯕ ꯂꯣꯏꯗ꯭ꯔꯤ ꯆꯥꯛ ꯊꯣꯡꯅ ꯊꯣꯡꯅ ꯋꯥꯔꯤ ꯁꯥꯟꯅꯔꯦ
ꯑꯁ ꯌꯥꯝ ꯅꯨꯡꯉꯥꯏꯅꯦ ꯅꯪꯗꯤ
ꯎꯝ ꯅꯪꯗꯤ ꯍꯧꯒꯠꯇꯔꯤ
ꯑꯩ ꯉꯔꯥꯡꯗꯨ ꯕꯣꯜ ꯌꯦꯡꯕꯒꯤ
ꯎꯝ
ꯊꯦꯡꯅ ꯍꯧꯒꯠꯂꯒꯦꯅ
ꯌꯥ
ꯋꯥ
ꯍꯣꯏ
ꯅꯣꯏꯗꯤ ꯕꯣꯜ ꯕꯣꯜ ꯌꯦꯡꯗ꯭ꯔꯦ
ꯑꯩ ꯉꯔꯥꯡ ꯑꯩ ꯌꯦꯡꯗꯦ ꯍꯥꯏꯁꯦ ꯑꯩꯈꯣꯏ ꯑꯅꯥꯕ ꯃꯤ ꯂꯩꯕꯀꯣ ꯑꯗꯨꯒꯤ ꯐꯔꯛ ꯇꯥꯈ꯭ꯔꯕ
ꯎꯝ
ꯀꯅꯥꯅ ꯉꯝꯈ꯭ꯔꯒꯦ ꯔꯣꯅꯥꯜꯗꯣꯅ ꯉꯝꯈꯔꯕ꯭ꯔꯣ ꯑꯣ
ꯀꯩ ꯍꯥꯏꯕ ꯑꯝꯇ ꯍꯥꯏꯔꯛꯑꫭ
ꯄꯔꯒꯦ
ꯑꯩꯈꯣꯏ ꯏꯁꯄꯦꯟꯅ ꯉꯝꯈ꯭ꯔꯦ
ꯑꯦ ꯏꯁꯄꯦꯟꯗ ꯀꯩꯅꯣ ꯁꯞꯄ ꯁꯞꯄꯣꯠ ꯇꯧꯕ ꯀꫭ
ꯑꯗꯣ ꯉꯁꯤꯗꯤ ꯀꯩ ꯌꯦꯟꯖꯥꯡ ꯊꯣꯡꯒꯅꯤ
ꯉꯁꯤꯁꯦ ꯉꯔꯥꯡ ꯅꯨꯡꯗꯥꯡꯀꯣ ꯁꯟ ꯃꯈꯣꯡ ꯐꯨꯠꯄ ꯑꯗꯨ ꯊꯣꯡꯒꯦ
ꯑꯁ ꯍꯥꯎꯕꯅꯤꯅꯦ ꯑꯗꯨꯗꯤ
ꯎꯝ
ꯆꯥꯒꯦꯝ ꯊꯣꯡꯉꯨꯒꫭ
ꯎꯝ
ꯁꯟꯒꯤ ꯃꯈꯣꯡꯗꯤ ꯆꯥꯒꯦꯝ ꯍꯥꯎꯕꯅꯦꯕ
ꯍꯣꯏ ꯆꯥꯕ ꯂꯥꯛꯑꯣꯅꯤ
ꯍꯣꯏ ꯑꯩ ꯂꯥꯛꯀꯦꯀꯣ
ꯍꯣꯏ ꯂꯥꯛꯑꯣ
ꯑꯗꯣ ꯀꯅꯥ ꯀꯅꯥ ꯂꯩꯒꯦ ꯅꯊꯟꯗꯔꯣ
ꯎꯝ ꯑꯩꯈꯣꯏ ꯂꯩꯥꯌꯦ ꯃꯤ ꯃꯌꯥꯝ
ꯑꯦ
ꯎꯝ
ꯃꯣꯏꯗꯤ ꯇꯨꯝꯃꯤꯕ꯭ꯔꯣ ꯍꯥꯒꯠꯇ꯭ꯔꯕ꯭ꯔꯣ
ꯃꯣꯏꯗꯤ ꯍꯧꯒꯠꯈ꯭ꯔꯦꯗ ꯉꯁꯥꯏꯗꯒꯤ ꯑꯩ ꯍꯧꯒꯠꯇ꯭ꯔꯤꯉꯩꯗ ꯍꯧꯒꯠꯈ꯭ꯔꯦ
ꯍ ꯆꯍꯥꯎ ꯍ ꯑꯍ ꯌ ꯆꯍꯥꯎ ꯌꯥꯝ ꯉꯜꯂꯤꯅꯦ ꯅꯣꯏꯗꯤ
ꯍꯣꯏ ꯁꯤ ꯗꯂꯣ ꯅꯪ ꯉꯥꯟꯅꯌꯦ
ꯍ ꯌꯥꯝ ꯐꯩ ꯑꯗꯣ
ꯎꯝ ꯍꯥꯏꯗꯤ ꯅꯨꯃꯤꯠꯇꯣ ꯄꯨꯡ ꯃꯔꯤ ꯑꯗꯨꯃꯥꯏꯅ ꯊꯣꯛꯂꯛꯄꯀꯣ
ꯍꯣꯏ
ꯑꯗꯨꯒꯤ ꯌꯥꯝ ꯉꯟꯅ ꯍꯧꯒꯠꯅꯕꯅꯦ ꯃꯣꯏꯗꯤ
ꯑꯩꯈꯣꯏꯗꯤ ꯎꯝ ꯑꯩꯈꯣꯏꯗꯤꯀꯣ
ꯎꯝ
ꯊꯦꯡꯅ ꯊꯦꯡꯅ ꯍꯧꯍꯜꯂꯤꯕ
ꯎꯝ
ꯑꯩꯈꯣꯏ ꯃꯃꯥ ꯕꯕꯥꯁꯨ ꯍꯧꯖꯤꯛ ꯀꯟꯅ ꯇꯨꯝꯅꯔꯤꯌꯦ
ꯑ ꯅꯨꯡꯉꯥꯏꯅꯦ
ꯑ
ꯑꯍꯟ ꯂꯩꯇꯕ ꯃꯐꯝꯗ ꯅꯨꯡꯉꯥꯏꯗ ꯑꯗꯨꯝ ꯑꯗꯨꯃꯅ ꯐ꯭ꯔꯤꯗꯝ ꯇꯃꯁꯨ ꯀꯔꯤ ꯇꯕ ꯑꯣꯏꯁꯨ
ꯑꯦꯗ ꯁꯤꯗꯤꯗꯣ
ꯎꯝ
ꯎꯝ ꯀꯔꯤ ꯀꯔꯤ ꯊꯕꯛ ꯀ ꯀꯥꯏ ꯀꯥꯏꯗ ꯆꯠꯀꯦꯅ ꯈꯟꯕ꯭ꯔꯣ
ꯉꯁꯤ ꯆꯠꯂꯣꯏꯗ ꯌꯨꯝꯗ ꯑꯗꯨꯝ ꯂꯩꯒꯅꯤ
ꯑꯥ
ꯅꯪꯗꯤ ꯀꯥꯏꯆꯠꯀꯦꯔꯣ
ꯑꯩ ꯉꯁꯤ ꯀꯣꯂꯦꯖ ꯆꯠꯀꯅꯤ
ꯎꯝ
ꯑꯗꯣ ꯁꯤꯆꯤꯆꯦꯗꯤ ꯀꯣꯂꯦꯖ ꯀꯨꯝꯕ ꯀꯥꯕ ꯂꯩꯔꯒ ꯀꯥ ꯀ ꯂꯒꯦ
ꯎꯝ ꯀꯨꯏꯔꯦꯗꯂꯣꯏꯕ ꯂ
ꯑꯣ
ꯑꯩ ꯎ ꯇ꯭ꯔꯁ ꯉꯥꯛꯇꯅꯦ ꯑꯩꯅ ꯇꯝꯕ ꯇꯨ ꯊꯥꯎꯖꯟ ꯇ꯭ꯋꯦꯜꯐ ꯐꯥꯎꯕ ꯉꯥꯛꯇꯅꯦꯕ ꯏꯟꯇꯝꯃꯗ
ꯑꯣ ꯐꯩꯅꯩ ꯀꯩꯗ ꯀꯩꯁꯨ ꯀꯥꯏꯔꯤꯗꯦꯗꯀꯣ
ꯎꯝ ꯇꯨ ꯊꯥꯎꯖꯟ ꯐꯤꯐꯇꯤꯟꯗ ꯂꯣꯏꯈ꯭ꯔꯦꯗ ꯑꯩꯈꯣꯏ ꯀꯨꯏꯔꯦ ꯎꯝ ꯀꯨꯏꯔꯦ ꯑꯥꯎꯠꯁꯥꯏꯠꯇꯁꯨ ꯀꯨꯏꯅ ꯂꯩꯈ꯭ꯔꯦ ꯑꯩꯈꯣꯏꯗꯤ
ꯎꯝ
ꯎꯝ
ꯌꯨꯇꯤ ꯆꯤꯆꯁꯦ ꯌꯥꯝꯅ ꯈꯔꯗꯤ ꯑꯍꯟꯅ ꯑꯣꯏꯔꯝꯃꯅꯤ ꯑꯗꯨꯗꯤꯀꯣ
ꯑ
ꯑ ꯌꯨꯝꯒꯨꯝꯕꯗꯤ ꯄꯥꯟꯗ꯭ꯔꯤꯀꯣ
ꯌꯨꯝ ꯄꯥꯟꯗ꯭ꯔꯤ
ꯑꯝ
ꯆꯍꯤ ꯆꯍꯤ ꯇꯨ꯭ꯌꯦꯟꯇꯤ ꯅꯥꯟꯅꯦ
ꯑ ꯑꯁ ꯌꯥꯏꯅꯦ ꯑꯗꯨꯗꯤ ꯑꯗꯨꯗꯤ ꯇꯝꯕ ꯌꯥꯔꯁꯦ ꯀꯨꯏꯔꯦ ꯔꯣꯏ ꯍꯥꯏ ꯌꯥ ꯑꯥ ꯅꯪ ꯂꯨꯍꯣꯡꯕ ꯃꯇꯝꯗ ꯀꯧꯔꯛꯑꯣ
ꯍ
ꯑꯩꯁꯨ ꯂꯥꯛꯀꯦ
ꯀꯥꯔꯗ ꯀꯥꯔꯗ ꯌꯧꯔꯛꯑꯒꯦ
ꯍ
ꯎꯝ
ꯑꯗꯣ ꯆꯤꯆꯦꯗꯤ ꯆꯤꯆꯦ ꯈꯨꯟꯗꯤ ꯆꯤꯡꯗ ꯑꯣꯏꯗꯣꯏꯔꯥ ꯊꯝꯃ
ꯎꯝ ꯆꯤꯡꯗ ꯑꯣꯏꯗꯣꯏꯕ
ꯆꯤꯡꯅ
ꯎꯝ ꯑꯗꯨꯁꯨ ꯑꯩꯗꯤ ꯇꯝꯄꯥꯛꯇ ꯂꯩꯔꯦ ꯍꯧꯖꯤꯛ
ꯑꯣ ꯆꯤꯡꯗ ꯁꯋꯦꯕ ꯑꯗꯨꯕꯨ ꯇꯝꯄꯥꯛꯇ ꯂꯩꯕ
ꯍꯣꯏ ꯇꯝꯄꯥꯛꯇ ꯊꯕꯛ ꯇꯧꯕꯀꯣꯝ ꯄꯥꯔꯠ ꯇꯥꯏꯝ ꯖꯣꯕ ꯄꯔ ꯇꯥꯏꯝ ꯖꯣꯕ ꯇꯧꯕ
ꯍ ꯑꯗꯨꯅ ꯐꯩꯗ
ꯎꯝ ꯈꯪꯗꯦ ꯑꯩꯈꯣꯏꯗꯤ ꯂꯧꯒꯨꯝꯕ ꯁꯨꯕ ꯉꯝꯗꯕꯅꯤꯅ
ꯑꯥ
ꯄꯇꯥꯝ ꯌꯣ ꯅꯠꯇ꯭ꯔꯗꯤ ꯎꯄꯥꯏ ꯂꯩꯒ
ꯑꯥ
ꯈꯔ ꯈꯔ ꯈꯔ ꯇꯥꯝꯅ ꯂꯩ
ꯑꯗꯨꯅ ꯏꯃꯨꯡ ꯎꯝ ꯑꯗꯨ ꯆꯦꯆꯦꯒꯤ ꯏꯆꯤꯟꯜ ꯏꯅꯥꯎꯗꯤ ꯀꯌꯥ ꯀꯌꯥ ꯑꯣꯏꯗꯣꯏꯅꯣ
ꯀꯣꯏꯁꯤ ꯅꯤꯡꯟꯅꯁꯤ ꯌꯥꯃꯦ ꯇꯔꯦ ꯇꯔꯦ ꯎꯝ ꯎꯝ ꯑꯇꯩ ꯅꯨꯄꯥ ꯑꯃꯈꯛꯇ ꯉꯥꯏꯔꯤ ꯌꯨꯝ ꯄꯥꯟꯗꯕ ꯑꯇꯩꯗꯤ ꯎꯝ ꯎꯝ ꯅꯨꯄꯥ ꯑꯍꯨꯝ ꯅꯨꯄꯤ ꯑꯩ ꯌꯥꯎꯔꯒ ꯃꯔꯤ
ꯑꯣ ꯑꯗꯨꯗꯤ ꯅꯨꯄꯤ ꯅꯨꯄꯤ ꯃꯔꯛꯇ ꯆꯦꯆꯦꯟꯅ ꯈ꯭ꯋꯥꯏꯗꯩ
ꯎ ꯂꯥꯁꯅꯦ
ꯑꯣ ꯂꯥꯁ ꯊꯀꯣ ꯑꯗꯣ ꯅꯅꯥꯎ ꯅꯨꯄꯤꯈꯣꯏꯗꯤ ꯀꯌꯥꯝ ꯆꯥꯎꯔꯤꯒꯦ ꯌꯥꯝ
ꯏꯅꯥꯎꯅꯨꯄꯤ ꯂꯩꯇꯦ ꯏꯆꯦꯈꯣꯏ ꯌꯨꯝ ꯂꯣꯏ ꯄꯥꯟꯈ꯭ꯔꯦ ꯑꯩꯅ ꯈ꯭ꯋꯥꯣꯏꯗꯒꯤ ꯅꯨꯄꯤ ꯂꯥꯁꯅꯦꯕ
ꯑꯣ ꯑꯣ ꯑꯣ ꯑꯣ ꯟꯇꯑ ꯟꯇ
ꯍꯥꯏꯗꯣ ꯑꯩ ꯃꯈꯥꯗ ꯅꯨꯄꯥ ꯑꯃ ꯂꯩꯕꯀꯣ
ꯍꯣꯏ
ꯑꯗꯨꯃꯗꯤ ꯑꯥꯎꯠꯁꯥꯏꯗꯠꯇ ꯂꯩ
ꯑꯗꯨ ꯑꯣꯏꯔꯗꯤ ꯑꯩꯈꯣꯏ ꯑꯩꯈꯣꯏ ꯆꯤꯆꯦꯒꯤ ꯏꯃꯥ ꯄꯥꯕꯨꯡꯒꯤ ꯈꯔ ꯑꯍꯟ ꯑꯣꯏꯔꯝꯝꯕꯅꯤ ꯑꯗꯨꯗꯤꯀꯣ
ꯍꯣꯏ ꯑꯍꯟ ꯑꯣꯏꯔꯦꯔ ꯌꯥꯝ ꯑꯍꯟꯁꯨ ꯑꯣꯏꯗꯕꯤꯗ ꯑꯗꯨ
ꯑ
ꯆꯠꯄꯗꯤ ꯇ ꯑꯃ ꯉ ꯀꯂꯦ
ꯎꯝ ꯆꯐꯥꯏ ꯆꯒꯤ ꯋꯥꯔꯤ ꯍꯥꯏꯇꯥꯔꯒ ꯑ ꯑꯩꯒꯤ ꯌꯥꯝ ꯀꯥꯟꯅꯕ ꯌꯥꯝ ꯐꯪꯈ꯭ꯔꯦ
ꯑꯣ
ꯎ
ꯂꯂꯤꯛ ꯐꯖꯅ ꯇꯝꯍꯧꯋꯣ ꯍꯌꯦꯡ ꯑꯩꯈꯣꯏꯒꯨꯝꯅ ꯐꯖ ꯆꯠꯇ ꯅꯨꯡꯉꯥꯏ
ꯁꯦ
ꯑꯣꯐꯤꯁꯥꯔ ꯑꯣꯏꯅꯉꯥꯏ ꯀꯟꯅ ꯇꯝꯃꯣ
ꯑ ꯑꯣꯐꯤꯁꯥꯔꯗꯤ ꯑꯣꯏꯕ ꯉꯝꯃꯣꯏꯗ ꯑꯩ ꯏꯁꯥꯅ ꯈꯪꯉꯤꯗ
ꯀꯔꯤꯒꯦ ꯑꯣꯐꯤꯁꯥꯔ ꯑꯣꯏꯗ꯭ꯔꯁꯨ ꯑꯃ ꯂꯩꯗꯅ ꯅꯪꯅ ꯑꯄꯥꯝꯕꯗꯣ ꯃꯥꯏ ꯄꯥꯛꯅꯉꯥꯏ ꯅꯪꯒꯤ ꯆꯥꯟꯅꯕꯗꯣ ꯑꯗꯨ ꯑꯗꯨꯝ ꯍꯣꯠꯅꯋꯕ
ꯍ ꯍꯅꯦ ꯀꯣ
ꯍꯣꯏ ꯍꯣꯠꯅꯕꯕꯣꯔ ꯄꯤꯔꯦ
ꯑꯦ ꯑꯗꯨꯗꯤ ꯅꯣꯏ ꯅꯥꯏ ꯔꯝꯗꯅ ꯎ ꯇꯥꯕ꯭ꯔꯣ
ꯉꯁꯤ ꯇꯥꯗꯤꯅꯦ ꯉꯔꯥꯡ ꯈꯔ ꯈꯔ ꯇꯥꯔꯝꯂꯒ ꯇꯥꯗ꯭ꯔꯦ
ꯑꯥ
ꯑꯗꯨ ꯅꯪ ꯒ꯭ꯔꯦꯖꯨꯑꯦꯁꯟ ꯇꯧꯋꯔꯥ
ꯍꯣꯏ ꯍꯣꯏ ꯍꯣꯏ ꯍꯣꯏ ꯐꯖꯤ ꯆꯅꯤ
ꯁꯤꯃꯤꯁꯇꯔ ꯀꯌꯥꯕ
ꯑꯩꯁꯦ ꯑꯁ ꯑꯩꯗꯤ ꯌꯥꯝ ꯑꯉꯥꯡ ꯑꯣꯏꯔꯦ ꯁꯦꯀꯦꯟ ꯁꯦꯃꯤꯁꯇꯔ ꯍꯥꯏꯗꯅꯤꯗ ꯑꯩꯗꯤ ꯑꯉꯥꯡꯅꯦ ꯎꯝ ꯑꯉꯥꯡꯅꯦ ꯌꯥꯝ ꯑꯉꯥꯡ ꯑꯣꯏꯔꯤꯌꯦꯅꯦ
ꯍꯣꯏ ꯀꯥꯏꯗꯗ
ꯑꯣ
ꯐꯖꯅ ꯇꯝꯃꯍꯂ
ꯑꯉꯥꯡ ꯑꯣꯏꯃꯟ ꯑꯉꯥꯡ ꯄꯥꯏꯃꯟꯗꯅ ꯆꯦꯆꯦꯒ ꯋꯥꯔꯤ ꯁꯥꯕ ꯐꯩ
ꯑꯁ ꯀꯔꯤ ꯏꯀꯥꯏꯕ꯭ꯔꯅꯦ ꯐꯦꯟꯕꯨ ꯃꯔꯨꯞ ꯣ ꯃꯣꯏ ꯁꯥꯟꯕꯨꯕ ꯃ ꯃ
ꯑ ꯑꯗꯨꯗꯤ ꯃꯔꯨꯞ ꯁꯅꯁꯦꯀꯣ ꯅꯝꯕꯔꯒꯨꯝꯕ ꯀꯔꯤꯒꯨꯝꯕ ꯑꯗꯨꯝ ꯁꯦꯚ ꯇꯧꯅꯁꯦꯀꯣ ꯑꯗꯨꯗꯤ
ꯍꯣꯏ ꯍꯣꯏ
ꯎꯝ ꯆꯆꯦꯒ ꯈꯪꯅꯕꯁꯦ ꯑꯩꯉꯣꯟꯗ ꯌꯥꯝ ꯀꯥꯟꯅꯕ ꯌꯥꯝ ꯐꯪꯗꯧ ꯃꯥꯜꯂꯦꯕ
ꯍꯣꯏꯣꯏ ꯑꯩꯁꯨ ꯐꯪꯉꯦ ꯌꯥꯝꯅ ꯍꯣꯏ ꯐꯪꯉꯦ ꯑꯦ ꯋꯥꯁꯇ ꯅꯅꯥꯒꯗꯥꯎꯅꯤ ꯀꯩꯅꯣ ꯃꯔꯔ ꯄꯥꯏꯁꯤꯀꯣ
ꯎꯝ ꯃꯥꯅꯤ ꯃꯥꯅꯤ
ꯑ
ꯑꯗꯨ ꯉꯁꯤꯗꯤ ꯀꯔꯤ ꯀꯔꯤ ꯊꯕꯛ ꯇꯧꯒꯅꯤ ꯌꯨꯝꯗ ꯑꯗꯨꯝ ꯂꯩꯒꯅꯤ
ꯑꯩ ꯉꯁꯤ ꯎꯝ ꯌꯨꯝꯗ ꯂꯩꯒꯅꯤ ꯑꯗꯨ ꯍꯣꯔꯦꯟ ꯈꯔꯥ ꯄꯨꯡ ꯑꯁ ꯈꯪꯗꯔꯤꯗ ꯄꯨꯡ ꯎꯝ ꯌꯨꯝꯗꯗꯤ ꯐꯨꯜ ꯇꯥꯏꯝ ꯂꯩꯔꯣꯏ ꯉꯁꯤꯗꯤ ꯈꯔ ꯏꯚꯤꯅꯤꯡ ꯈꯔ ꯄꯨꯡ ꯑꯅꯤꯒꯨꯝꯕꯗ ꯆꯠꯊꯣꯛꯅꯤꯡꯉꯥꯏ ꯂꯩ ꯊꯕꯛ
ꯎꯝ ꯐꯩꯅꯦ ꯊꯕꯛ ꯆꯠꯊꯣꯛꯅꯤꯉꯥꯏ ꯂꯩꯕꯗꯤ ꯌꯥꯝ ꯐꯕꯅꯦ
ꯎꯝ ꯎꯝ
ꯎꯝ ꯆꯥꯛꯇꯤ ꯑꯗꯨꯝ ꯊꯣꯡꯉꯤꯕꯣ ꯂꯣꯏꯗ꯭ꯔꯤ
ꯆꯥꯛ ꯎꯝ ꯂꯣꯏꯈ꯭ꯔꯦꯗ ꯂꯣꯏꯕꯒꯨꯝꯅꯤ ꯆꯥꯛꯇꯤ ꯑꯗꯨꯝ ꯃꯨꯟꯕꯒꯨꯝꯅꯤꯗ ꯏꯟꯖꯥꯡꯕꯨꯗꯤ ꯊꯣꯡꯈ꯭ꯔꯦꯕ ꯍꯦꯟꯖꯥꯡꯗꯤ ꯊꯣꯡꯒ꯭ꯔꯦꯕ
ꯍꯣꯏ ꯆꯦ ꯆꯦꯆꯦ ꯈꯣꯏꯒꯤ ꯑꯥ ꯁꯟ ꯃꯈꯣꯡꯗꯣ
ꯎꯝ
ꯑꯗꯨ ꯆꯥꯗꯤ ꯆꯥꯅꯤꯡꯉꯤꯍꯦ ꯀꯦꯝ ꯇꯧꯕꯗꯣ ꯑꯗꯨ ꯆꯥꯔꯒ ꯂꯧ ꯎꯕ ꯆꯠꯂꯗꯤ ꯑꯁ ꯅꯨꯡꯉꯥꯏꯅꯤ
ꯎꯝ ꯍꯥꯎꯕꯅꯦ ꯑ ꯑꯗꯨꯁꯨ ꯏꯔꯣꯏꯒꯤꯅꯦ ꯃꯈꯣꯡ ꯑꯆꯥꯎꯕꯗꯨ ꯑꯗꯨꯅꯤ
ꯆꯦꯆꯦ ꯍꯣꯏꯗꯤ ꯁꯟ ꯀꯩꯅꯣ ꯁꯥ ꯑꯀꯪꯕꯒꯨꯝꯕ ꯗꯨ ꯁꯦꯝ ꯇꯧꯗ꯭ꯔꯣ
ꯇꯧꯋꯦ
ꯑꯁ ꯑꯗꯨꯅꯤꯅꯦ ꯑꯩꯅ ꯈ꯭ꯋꯥꯏꯗꯩ ꯆꯥꯅꯤꯡꯉꯤꯁꯦ
ꯃꯩ ꯁꯥꯐꯣꯝ ꯃꯊꯛ ꯇ ꯍꯧꯕ ꯃꯊꯛꯇ ꯏꯪꯍꯜꯂꯒꯗꯨꯝ ꯊꯝꯕ
ꯑꯗꯨ ꯌꯥꯝ ꯍꯥꯎꯋꯤꯅꯦꯕ ꯃꯥꯏꯔꯦꯟ ꯃꯥꯏꯔꯦꯟ ꯊꯣꯡꯕꯒꯨꯝꯕ ꯁꯥ ꯀꯪꯕ ꯍꯥꯞꯄꯒꯨꯝꯕ ꯊꯣꯡꯉꯗꯤ ꯑꯁ
ꯎꯝ ꯕꯦꯁꯅꯤ
ꯑꯇꯩ ꯂꯩꯇ꯭ꯔꯦ ꯑꯗꯨ ꯍꯥꯎꯕꯗ
ꯑꯩꯈꯣꯏꯗꯤ ꯏꯪ ꯁꯥ ꯑꯀꯪꯕꯁꯨ ꯂꯩꯇꯦ ꯏꯁ ꯌꯥꯝꯅ ꯌꯦꯟꯖꯥꯡꯁꯨ ꯑꯍꯥꯎꯕꯁꯨ ꯄꯥꯛ
ꯄꯩꯁꯥꯕꯨ ꯄꯥꯏꯔꯗꯤ ꯐ꯭ꯔꯦꯁ ꯐ꯭ꯔꯦꯁ ꯂꯩꯕꯅ ꯆꯥꯕꯅ ꯐꯩꯗ
ꯎꯝ
ꯎꯝ ꯐ꯭ꯔꯁ ꯐ꯭ꯔꯁ ꯂꯩꯔꯒ ꯆꯥꯎ ꯅꯣꯏꯗꯤ
ꯄꯩꯁꯥ ꯄꯥꯏꯗꯦ ꯈꯣꯏ
ꯄꯩꯁꯥ ꯄꯥꯏꯗꯕꯅ ꯀꯪꯍꯜꯂ ꯈꯪꯍꯜꯂꯒ ꯈ꯭ꯔ ꯈ꯭ꯔ ꯆꯥꯕ ꯅꯨꯡꯇꯤ ꯂꯩꯕ ꯆꯥꯕ ꯉꯝꯗꯕꯅꯤꯅ
ꯎꯍꯨꯝ ꯎ ꯎꯝ
ꯎꯝ ꯀꯃꯥꯏꯅ ꯍꯥꯏꯁꯤꯔ ꯈꯪꯗꯦ ꯅꯪꯒꯤ ꯀꯣꯂꯦꯖꯇꯣ ꯑꯗꯨꯝ ꯄꯨꯡ ꯀꯌꯥ ꯐꯥꯎ ꯂꯣꯏꯕ꯭ꯔꯥ
ꯑꯩꯈꯣꯏꯗꯤ ꯎꯝ ꯄꯨꯡ ꯑꯅꯤ ꯗꯣ ꯄꯨꯡ ꯑꯅꯤ ꯃꯈꯥꯏꯀꯣ ꯑꯗꯨ ꯑꯣꯏꯔꯗꯤ ꯑꯗꯨꯝ ꯂꯣꯏꯔꯝꯅꯤ
ꯑꯁ ꯅꯨꯡꯁꯤꯗ ꯀꯣꯂꯦꯖ ꯂꯥꯏꯐꯁꯦꯀꯣ ꯅꯨꯡꯉꯥꯏꯌꯦ